ꯍꯜꯂꯣ ꯍꯜꯂꯣ꯫
ꯍꯜꯂꯣ꯫
ꯇꯥꯏꯌꯦ꯫
ꯑꯣ
ꯍꯜꯂꯣ ꯎꯝ ꯇꯥꯏꯌꯦ ꯇꯥꯏꯌꯦ ꯇꯥꯏꯌꯦ꯫
ꯎꯝ ꯇꯥꯏꯌꯦ꯫
ꯍꯥꯏꯔꯣꯅꯦ ꯅꯪ ꯍꯧꯖꯤꯛ ꯍꯥꯏꯕꯗꯣ꯫
ꯀꯔꯤ ꯍꯥꯏꯔꯝꯕꯣ ꯑꯩ ꯀꯥꯎꯒꯔꯦ꯫
ꯑꯥ
ꯄꯤꯁ ꯔꯤꯀꯣ ꯀꯔꯣ꯫
ꯎꯝ
ꯍꯥꯥ꯫
ꯍꯥꯥ꯫
ꯀꯔꯤ ꯍꯥꯏꯕ꯭ꯔꯣ꯫
ꯅꯨꯄꯤ ꯅꯨꯄꯥ ꯋꯥꯔꯤ ꯍꯥꯏꯔꯝꯃꯒ
ꯑꯣ ꯑꯣ ꯑꯣ ꯅꯤꯡꯁꯤꯡꯈ꯭ꯔꯦ
ꯎꯝ
ꯑꯗꯨ ꯑꯩ ꯍꯥꯏꯌꯦꯅ ꯂꯣꯏꯅꯃꯛ ꯃꯥꯟꯅꯗꯦ ꯍꯥꯏꯔꯒ ꯃꯤꯃꯤꯒꯤ ꯃꯇꯨꯡ ꯏꯜꯂꯤ ꯑꯗꯨ ꯈꯛꯇꯅꯦ
ꯎꯝ ꯑꯩꯁꯨ ꯀꯥꯎꯈ꯭ꯔꯕꯀꯣ
ꯌꯥꯅꯤꯡꯗꯕ꯭ꯔ ꯑꯩꯅ ꯍꯥꯏꯕꯗꯣ
ꯅꯠꯇꯦꯗ ꯑꯗꯨꯕꯨꯗꯤ ꯆꯨꯝꯃꯦꯅ ꯑꯗꯨꯕꯨꯗꯤ
ꯅꯪꯁꯨ ꯇꯧꯕ꯭ꯔꯣ
ꯀꯗꯥꯏꯗꯩ ꯑꯃ ꯐꯥꯎ ꯂꯩꯇ꯭ꯔꯤ ꯀꯥꯟꯁꯤꯗ
ꯆꯦꯁ ꯅꯍꯥꯟꯗꯒꯤ ꯋꯥꯔꯤ ꯁꯥꯟꯅꯕꯗꯣ ꯀꯔꯤꯁꯨ ꯐꯪꯗ꯭ꯔꯤꯕ꯭ꯔꯣ ꯅꯪꯕꯨ ꯀꯔꯤꯔꯣ
ꯑꯦ ꯑꯩꯗꯤ ꯅꯨꯄꯥꯕꯨ ꯈꯛꯇꯅꯦꯅ ꯇꯧꯕꯗꯣ
ꯀꯔꯤꯒꯤ
ꯏꯁ ꯈꯪꯗꯦꯗ ꯑꯗꯨꯝ
ꯑꯗꯨꯗꯤ ꯑꯩ ꯅꯤꯡꯉꯝꯃꯣꯏꯅꯦ ꯑꯗꯨꯗꯤ
ꯅꯠꯇꯦꯗ ꯅꯪꯕꯨꯗꯤ ꯍꯥꯏꯔꯔꯣꯏꯀꯣ
ꯅꯨꯄꯥꯒꯨꯝꯅ ꯉꯥꯡꯕꯒꯤꯔꯣꯕ
ꯑꯗꯨꯗ ꯑꯗꯨꯗ ꯍꯥꯏꯕ ꯈꯪꯕꯒꯤ ꯅꯦꯗ ꯑꯗꯨꯗ ꯀꯥꯔꯒ ꯂꯩꯕꯅꯤꯅꯀꯣ
ꯎꯝ
ꯑꯗꯨꯝ
ꯀꯔꯤ
ꯌꯥꯏ ꯍꯥꯏꯕ ꯈꯠ
ꯀꯝ ꯇꯨꯗ ꯄꯣꯏꯟꯠ ꯃꯦꯟ
ꯍꯥꯏꯕ ꯍꯩꯇꯦ
ꯍꯥꯏꯕ ꯍꯩꯒꯅꯤ ꯅꯪꯅ ꯍꯥꯏꯅꯤꯡꯗꯕꯒꯤꯅꯦ
ꯑꯗꯨꯝ ꯉꯥꯡꯅꯕꯅꯤꯗ
ꯎꯝ ꯊꯥꯖꯗꯦ ꯑ ꯂꯛꯅꯕ
ꯑꯥ ꯂꯛꯅꯗꯦꯗ ꯉꯥꯡꯅꯕ ꯅꯨꯡꯉꯥꯏꯕꯒꯤ ꯉꯥꯡꯅꯕꯅꯤꯗ
ꯑꯠꯁꯥ ꯂꯛꯅꯕ ꯍꯥꯏꯕꯅꯦ ꯅꯪꯒꯤꯗꯣ
ꯑꯦ ꯑꯩ ꯂꯛꯅꯕ꯭ꯔꯅꯦ
ꯂꯛꯅꯗꯤ ꯂꯛꯅꯗꯦꯗ ꯑꯗꯨ ꯑꯣꯏꯔꯁꯨ ꯅꯪꯅ ꯍꯥꯏꯕꯗꯣ ꯍꯥꯏꯕꯅꯦ ꯑꯩꯗꯤ
ꯏꯁ ꯑꯩ ꯀꯩ ꯍꯥꯏꯔꯤꯕ
ꯍꯧꯖꯤꯛ ꯋꯥꯏ ꯂꯛꯅꯕ ꯍꯥꯏꯕꯗꯨꯗꯤ
ꯏꯁ ꯂꯛꯅꯗꯦꯗ ꯉꯥꯡꯅꯕ ꯍꯥꯏꯕꯅꯤꯗ
ꯎꯝ
ꯉꯥꯡꯅꯕ ꯅꯨꯡꯉꯥꯏꯕꯒꯤ ꯉꯥꯡꯅꯕꯅꯤ ꯍꯥꯏꯕꯅꯦ
ꯅꯨꯄꯤ ꯑꯇꯣꯞꯄꯁꯨ ꯂꯩꯔꯝꯒꯅꯤ ꯑꯣ ꯑꯩꯒꯤ ꯏꯃꯥꯟꯅꯕꯤ ꯈꯣꯏꯒꯤ ꯅꯝꯕꯔ ꯄꯤꯒꯦ
ꯌꯥꯔꯦ ꯌꯥꯔꯦ
ꯑꯩꯗꯤ ꯄꯤꯒꯦ ꯍꯣꯔꯦꯟ ꯏꯁ ꯑꯌꯥ
ꯀꯤꯌꯦꯀꯣ ꯅꯨꯄꯤ ꯁꯤꯡꯁꯦ ꯅꯪꯕꯨ ꯍꯥꯏꯕ ꯅꯠꯇꯦꯗ
ꯑꯩꯒꯤꯗꯣ ꯎꯁꯤꯠꯇꯕꯃ ꯌꯥꯎꯋꯤꯅꯦ
ꯐꯒꯤ ꯇꯧꯕꯅꯤꯗ
ꯄꯤꯒꯦ
ꯎꯝ
ꯎꯝ ꯍꯥꯏꯕꯔꯣ ꯑ ꯄꯤꯒꯦ ꯍꯣꯏ ꯑꯍꯨꯝ ꯑꯍꯨꯝꯔꯛ ꯁꯨꯕꯅꯦ
ꯏꯁ ꯄꯥꯝꯗꯦꯗ
ꯑꯩꯅ ꯍꯥꯏꯒꯦꯕ ꯑꯁꯤꯒꯤ ꯅꯨꯄꯥꯗꯣ ꯌꯥꯝ ꯐꯕꯅꯦ ꯃꯄꯨꯛ
ꯍꯥꯏꯖꯤꯜꯂꯦ ꯍꯥꯏꯖꯤꯜꯂꯦ
ꯀꯔꯤ ꯍꯥꯏꯁꯤꯟꯕ꯭ꯔ ꯍꯩ ꯉꯥꯡꯅꯕ ꯌꯥꯝ ꯅꯨꯡꯉꯥꯏꯕꯅꯦ ꯑꯗꯨꯒ ꯑꯥ ꯗ꯭ꯔꯦꯁꯤꯡꯁꯨ ꯌꯥꯝ ꯍꯩꯕꯤꯅꯦ ꯍꯥꯏꯒꯦ
ꯍꯩꯔꯝꯅꯤ ꯍꯩꯔꯝꯅꯤ ꯎꯝ
ꯍꯥꯏꯀꯦ ꯑꯗꯨꯒ ꯁꯤ ꯎꯝ ꯀꯔꯤ ꯍꯥꯏꯕ ꯋꯥꯏꯠ ꯍꯣꯜ ꯍꯥꯏꯕ꯭ꯔꯥ
ꯋꯥꯏꯠ ꯍꯣꯜ
ꯇꯥꯖꯃꯍꯜ ꯃꯥꯟꯕꯗꯣ
ꯎꯝ
ꯑꯣ ꯁꯦꯝꯂꯦꯕ ꯑꯗꯨ ꯑꯗꯨ ꯃꯅꯥꯛꯇ ꯂꯩꯕꯅꯦ ꯑꯗꯨꯝ ꯀꯣꯏꯕ ꯆꯠꯂꯣ ꯍꯥꯏꯒꯦ
ꯇꯥꯁꯃꯍꯜ ꯃꯅꯥꯛꯇ ꯂꯩꯕꯅꯦ ꯍꯥꯏꯔ
ꯃꯃꯤꯡ ꯀꯥꯎꯕꯩꯅꯦ ꯅꯪꯁꯨ
ꯍꯣꯏ ꯇꯥꯖꯃꯍꯜ ꯃꯅꯤꯡꯗ ꯂꯩꯕꯅꯦ ꯍꯥꯏ
ꯍꯥꯏꯕꯤꯒꯦ ꯆꯩꯔꯥꯎ ꯆꯤꯡꯗꯤ ꯑꯗꯨꯝ ꯀꯥꯕꯤ ꯀꯥꯃꯤꯟꯅꯔꯣ ꯍꯥꯏꯒꯦ
ꯑꯥ ꯆꯩꯔꯥꯎꯆꯤꯡꯗ ꯑꯩ ꯆꯠꯇꯦꯗ
ꯀꯩꯒꯤ
ꯇꯜꯂꯦꯗ ꯇ
ꯑꯗꯨꯃꯨꯛ ꯅꯛꯅ ꯂꯩꯔꯒ
ꯑꯅꯤꯔꯛ ꯒꯨꯝꯕꯗꯤ ꯆꯠꯈ꯭ꯔꯦ ꯇꯟꯕꯒꯤꯀꯣ ꯑꯉꯝꯕꯤ ꯀꯥꯕꯗꯣ ꯇꯜꯂꯦꯕ
ꯅꯪꯁꯨ ꯑꯩꯒ ꯆꯞ ꯃꯥꯟꯅꯌꯦ
ꯂꯣꯏ ꯃꯥꯟꯅꯈ꯭ꯔꯦꯗ
ꯍꯣꯏ ꯅꯍꯥꯟ ꯀꯅꯥꯔ ꯅꯨꯄꯥ ꯃꯥꯅ ꯑꯩꯅ ꯎꯝ ꯍꯥꯏꯀꯤꯡꯒꯨꯝꯕꯗꯤ ꯄꯥꯝꯗꯤ ꯄꯥꯝꯃꯦ ꯑꯗꯨ ꯑꯣꯏꯔꯁꯨ ꯀꯥꯕ ꯉꯝꯗꯦ ꯍꯥꯏꯕꯒꯤ ꯀꯔꯤ ꯅꯨꯄꯤꯔꯣ ꯍꯥꯏꯌꯦ ꯑꯩꯕꯨ
ꯑꯩ ꯈꯨꯝꯐꯝ ꯂꯩꯇꯦ
ꯑ
ꯖꯥꯠ ꯖꯥꯠꯅꯤꯀꯣ ꯃꯤꯖꯦ
ꯖꯥꯠ ꯖꯥꯠꯅꯤ ꯑꯩꯗꯤ ꯑꯁꯦꯡꯕ ꯇꯜꯂꯦ ꯑꯉꯝꯕꯤ ꯀꯥꯕꯁꯦ ꯁꯨꯡꯍꯩ ꯍꯥꯏꯅꯗꯦ
ꯑꯗꯨ ꯄꯥꯝꯗꯤ ꯄꯥꯝꯃꯦꯅ ꯅꯪꯁꯨ
ꯄꯥꯝꯗꯦ
ꯍꯣꯏ ꯀꯣꯏꯕ ꯍꯥꯏꯀꯤꯡꯒꯨꯝꯕꯕꯨꯗꯤ ꯌꯥꯏꯌꯦ ꯉꯝꯃꯁꯨ ꯀꯥꯒꯅꯤ ꯑꯗꯨ ꯑꯣꯏꯔꯁꯨ ꯑꯗꯨ ꯆꯩꯔꯥꯎꯆꯤꯡꯗꯤ ꯆꯠꯅꯤꯡꯗꯦ
ꯑꯣ ꯍꯧꯖꯤꯛ ꯁꯨꯛꯆꯠ ꯆꯠꯇ꯭ꯔꯤꯌꯦ
ꯆꯠꯇ꯭ꯔꯤꯕꯣ
ꯎꯝ ꯁꯨꯆꯠ ꯆꯠꯇ꯭ꯔꯤ ꯆꯠꯀꯦ ꯇꯧꯔꯒ ꯢꯔꯥꯡ ꯇꯧꯌꯦꯅ
ꯌꯨꯒꯨꯝꯕꯗꯣ ꯑꯗꯨꯗꯤ ꯐꯖꯩ ꯅꯨꯡꯗꯥꯡꯗꯒꯣ ꯁꯟꯁꯦꯠ
ꯑꯗꯨꯒꯤ ꯃꯇꯥꯡ ꯌꯧꯔꯗꯤ ꯔꯦꯟꯠ ꯒꯨꯝꯕꯗ ꯂꯩꯅꯤꯡꯉꯦ
ꯎꯝ ꯅꯣꯏ ꯍꯣꯁꯇꯦꯜ ꯊꯣꯛꯄ ꯌꯥꯗꯕ꯭ꯔꯅꯦ ꯑꯦꯅꯤ ꯇꯥꯏꯝ
ꯌꯥꯗꯤ ꯌꯥꯢꯌꯦ ꯕꯠ ꯎꯝ ꯒꯦꯠ ꯀ꯭ꯂꯣꯁ ꯇꯧꯕꯗꯣ ꯁꯤꯛꯁ ꯑꯣꯏꯕ
ꯑꯣ ꯑꯗꯨ ꯍꯥꯏꯔꯝꯃꯒ ꯌꯥꯏꯅꯥ ꯅꯣꯏꯅ ꯀ꯭ꯂꯣꯁ ꯇꯧꯕ꯭ꯔꯣ ꯅꯠꯇ꯭ꯔꯒ
ꯒꯦꯠ ꯀꯤꯄꯔ ꯂꯩꯌꯦ ꯃꯥꯅ ꯇꯧꯅꯤ
ꯑꯣ ꯑꯣ ꯑꯗꯨꯝ ꯅꯣꯢꯒꯨꯝꯕ ꯅꯨꯄꯥꯗꯨꯔꯣ
ꯍꯣꯏ
ꯑꯣ ꯑꯗꯨꯗ ꯂꯩꯕ꯭ꯔꯣ ꯃꯥꯁꯨ
ꯑꯦ ꯀꯅꯥꯔꯣ ꯅꯪꯅ ꯍꯥꯏꯕꯁꯤꯅ
ꯒꯦꯠꯀꯤꯄꯔꯗꯣ ꯍꯥꯢꯕꯅꯦ
ꯒꯦꯠ ꯀꯤꯄꯔ ꯍꯥꯢꯕꯗꯣ ꯑꯈꯣꯏ ꯍꯣꯁꯇꯦꯜꯒꯤ ꯍꯥꯏꯕꯅꯦꯍꯦ
ꯑꯣ ꯃꯦꯟ ꯔꯣꯠꯀ ꯊꯪꯅꯕꯗꯣ
ꯇꯣꯡꯉꯥꯟꯗꯦ ꯍꯣꯢ
ꯑꯣ ꯑꯣ ꯍꯣꯏ ꯒꯦꯠ ꯍꯥꯏꯗꯤ ꯅꯣꯏ ꯍꯣꯁꯇꯦꯜ ꯅꯥꯀꯟꯗ ꯒꯦꯠ ꯑꯃ ꯂꯩꯕꯗꯣ ꯃꯦꯟ ꯔꯣꯠꯀ ꯐꯥꯎꯕꯗꯣ
ꯑꯗꯨ ꯅꯠꯇꯦ ꯑꯗꯨ ꯅꯠꯇꯦ
ꯑꯗꯨꯗꯤ
ꯅꯪꯅ ꯅꯪꯅ ꯈꯟꯕꯁꯦ ꯑꯩꯖꯦ ꯑꯥꯔꯠꯁꯀꯤ ꯍꯣꯁꯇꯦꯜ ꯂꯩꯌꯦꯅ ꯈꯟꯕ꯭ꯔꯣ
ꯑꯩ ꯑꯥꯔꯠꯁꯀꯤ ꯍꯣꯁꯇꯦꯜꯗ ꯂꯩꯇꯦ
ꯑꯦ ꯑꯗꯨꯗꯤ ꯀꯥꯥꯏꯗ
ꯀꯃꯔꯁꯀꯤꯔꯣꯝꯗ ꯑꯃ ꯑꯃ ꯑ ꯁ꯭ꯇꯦꯗꯤꯌꯝꯒꯤ ꯃꯅꯥꯛꯇꯣ ꯕꯦꯠꯃꯤꯟꯇꯟ ꯁ꯭ꯇꯦꯗꯤꯌꯝ
ꯎꯝ ꯑꯣ ꯑꯣ ꯑꯣ
ꯈꯪꯕ꯭ꯔꯣ
ꯈꯪꯗꯦꯗ
ꯑꯁ ꯢꯪꯉꯤꯗ ꯑꯗꯨ ꯃꯅꯥꯛꯇ ꯂꯩꯕꯅꯤ ꯑꯩꯗꯤ
ꯑꯣ ꯑꯗꯨ ꯄ꯭ꯔꯥꯏꯚꯦꯠꯔꯣ
ꯅꯣ ꯒꯣꯚꯔꯃꯦꯟꯠ
ꯑꯣ ꯍꯣꯁꯇꯦꯜ ꯃꯤꯡꯗꯤ ꯀꯔꯤ ꯍꯥꯏꯕ꯭ꯔꯥꯅꯦ
ꯃꯤꯡ ꯈꯪꯗꯦꯗ ꯀꯔꯤ ꯃꯤꯡꯔꯥ ꯍꯟꯗ꯭ꯔꯦꯠ ꯕꯦꯠ ꯍꯥꯏꯌꯦ
ꯒ꯭ꯌꯥꯟ ꯇꯥꯗꯦꯗ
ꯀꯩꯕꯨ
ꯑꯩ ꯍꯣꯁꯇꯦꯜ ꯃꯤꯡꯖꯤꯕꯣ
ꯀꯃꯔꯁ ꯍꯣꯁꯇꯦꯜꯅꯤꯅꯦ ꯀꯔꯤꯔꯥ
ꯑꯣ ꯀꯣꯃꯔꯁ ꯍꯣꯁꯇꯦꯜ
ꯎꯝ ꯒꯔꯜꯁ ꯍꯣꯁꯇꯦꯜ
ꯑꯃꯨꯛꯀ ꯅꯪ ꯑꯥꯠꯁꯇ ꯀꯥꯕ ꯑꯃꯨꯛ
ꯎꯝ
ꯌꯥꯏꯅꯦ
ꯎꯝ ꯎꯝ ꯑꯥꯔꯠꯁꯀꯤꯗꯣ ꯄ꯭ꯔꯥꯏꯚꯦꯁꯤ ꯂꯩꯇꯕ ꯑꯗꯨ ꯇꯟꯕꯥ
ꯄ꯭ꯔꯥꯏꯚꯦꯁꯤ ꯂꯩ ꯑꯣ ꯑꯣ ꯑꯗꯨꯝꯒꯣ ꯍꯣꯏ ꯍꯣꯏ
ꯁꯤꯗꯗꯤ ꯈꯔ ꯃꯤ ꯄꯥꯛ ꯆꯠꯅꯗꯦꯕ ꯑꯥꯗꯩꯗꯤ ꯃꯤ ꯌꯥꯝ ꯆꯠꯄꯗꯨꯗ ꯍꯩꯅꯗꯕ
ꯎꯝ ꯐꯩꯌꯦ ꯐꯩꯌꯦ ꯄ꯭ꯔꯥꯏꯚꯦꯁꯤ ꯌꯥꯝ ꯄꯥꯝꯕꯅꯤꯅꯀꯣ
ꯎꯝ ꯀꯣꯏꯕꯒꯨꯝꯕ ꯊꯣꯛꯄꯗ ꯀꯔꯤ ꯍꯥꯏꯕ ꯍꯧꯖꯤꯛꯀꯤꯗꯣ ꯑꯩ ꯇꯥꯍꯧꯗ꯭ꯔꯦ
ꯄ꯭ꯔꯥꯏꯚꯦꯁꯤ ꯌꯥꯝ ꯄꯥꯝꯕꯅꯤꯅ
ꯄ꯭ꯔꯥꯏꯚꯦꯁꯤ ꯍꯥꯏꯕꯗꯤ
ꯍꯣꯏ ꯌꯥ ꯈꯪꯉꯦ ꯈꯪꯉꯦ ꯀꯩ ꯅꯪ ꯍꯥꯏꯕꯗꯣ ꯒ꯭ꯌꯥꯟ ꯇꯥꯏꯑ ꯆꯨꯝꯅ ꯁꯨꯝ ꯍꯥꯏꯕꯅꯤꯗ
ꯑꯁ ꯅꯪꯒꯤꯗꯣ ꯀꯔꯤꯅꯣꯕ ꯌꯥꯝ ꯌꯥꯎꯋꯦꯗ
ꯑ ꯍꯥ ꯍꯥ ꯌꯥꯎꯗꯦ ꯌꯥꯎꯗꯦ
ꯑꯁ ꯃꯣꯏ ꯑꯦꯟ ꯁꯤ ꯁꯤ ꯈꯣꯏꯗꯣ ꯁꯟꯗꯦꯗꯒꯨꯝꯕ ꯑꯗꯨꯝ ꯇꯧꯕꯅꯦꯕ ꯑꯗꯨꯒꯤ ꯑꯁ ꯈꯪꯗꯦ ꯉꯁꯥꯏꯁꯨ ꯁꯥꯕꯗꯥꯟ ꯇꯧꯔꯒ ꯂꯩꯔꯝꯃꯤ ꯑꯩꯈꯣꯏꯅ ꯃꯇꯥꯏꯗ ꯆꯠꯕ ꯑꯣ ꯌꯦꯡꯉꯛꯄꯗꯣ ꯝꯖꯤꯛ ꯀꯥꯏꯕ꯭ꯔꯥ
ꯍꯥꯎꯋꯦ ꯍꯌꯦꯡꯗꯤ ꯀ꯭ꯂꯥꯁ ꯆꯠꯀꯦꯔꯣ ꯀ꯭ꯂꯥꯁ ꯂꯩꯇꯦꯁꯨ ꯍꯥꯏ ꯑꯃꯨꯛ ꯆꯠꯂꯦꯁꯨ ꯍꯥꯏ
ꯂꯩꯇꯦ
ꯑꯥ ꯈꯨꯗꯛ ꯈꯨꯗꯛꯇ ꯑꯗꯨꯝ ꯇꯧꯋꯦ ꯍꯥꯏꯕ꯭ꯔꯣ ꯅꯪ ꯉꯔꯥꯡ ꯅꯍꯥꯥꯟꯗꯨꯗꯤ ꯈꯨꯗꯛ ꯈꯨꯗꯛꯇ ꯑꯗꯨꯝ ꯍꯥꯏꯔꯛꯑꯦ ꯍꯥꯏꯕꯗꯨ
ꯀꯔꯤ ꯍꯥꯅꯕ꯭ꯔꯣ ꯅꯪ
ꯗꯤ ꯑꯦꯝꯗꯤ ꯑꯗꯨꯝ ꯈꯨꯗꯛ ꯈꯨꯗꯛꯇ ꯀ꯭ꯂꯥꯁ ꯇꯧꯅꯨ ꯍꯥꯏꯔꯛꯑꯦ ꯍꯥꯏꯌꯦꯅ ꯅꯪ ꯉꯔꯥꯡ
ꯍꯣꯏ ꯑꯗꯣ ꯍꯌꯦꯡꯗꯤ ꯂꯩꯗꯤ ꯂꯩꯇꯕꯅꯦ ꯕꯤꯀꯣꯁ ꯑꯩꯠ ꯁꯦꯃꯤꯁꯇꯔ ꯑꯩꯈꯣꯏ ꯑꯦꯛꯖꯥꯝ ꯊꯥꯏꯌꯦꯕꯀꯣ ꯑꯗꯨ ꯅꯍꯥꯟꯗꯤ ꯑꯦꯛꯖꯥꯝ ꯂꯩꯔꯁꯨ ꯑꯗꯨꯝ ꯂꯥꯛꯑꯣ ꯍꯥꯏꯒꯨꯝ ꯇꯧꯕ ꯆꯠꯂꯒ ꯇꯧꯔꯝꯗꯦ
ꯑ ꯑ ꯑ
ꯑꯗꯨꯃꯥꯏꯅꯒꯤ ꯑꯗꯨ ꯑꯗꯨꯝ ꯑꯗꯨꯃꯥꯏꯅ ꯍꯥꯏꯅꯕꯅꯤꯅ ꯑꯩꯅ ꯍꯥꯏꯕꯗꯤ ꯈꯨꯗꯛ ꯈꯨꯗꯛ ꯈꯥꯏꯅꯕꯗꯣ
ꯑꯣ ꯑꯣ ꯑꯣ
ꯑꯗꯨꯅ ꯇꯝꯕ ꯉꯝꯗꯦꯕ ꯀ꯭ꯂꯥꯁ ꯀ꯭ꯂꯥꯁꯇꯤ ꯂꯩꯇ꯭ꯔꯕꯅꯦ ꯃꯣꯏꯅ ꯄꯪꯁꯦꯝ ꯁꯦꯝꯖꯤꯟꯕꯩꯅꯦ
ꯎꯝ ꯀꯝꯄ꯭ꯂꯦꯟ ꯇꯧ ꯀꯩꯅꯣ
ꯍꯨꯡ ꯄ꯭ꯔꯤꯟꯁꯤꯄꯥꯜ ꯃꯣꯟꯗ ꯉꯥꯡꯅꯒꯦ ꯇꯧꯕꯁꯦ
ꯎꯝ ꯑꯩꯁꯨꯗꯤꯗꯉꯅ
ꯑꯩꯆ ꯑꯣ ꯗꯤꯅ ꯍꯦꯟꯅ ꯄ꯭ꯔꯤꯟꯁꯤꯄꯥꯜꯗꯥꯒꯤ ꯁꯥꯊꯤꯔꯦ꯫
ꯎꯝ ꯑꯣꯏꯕꯥꯅꯦ
ꯆꯥꯛ ꯆꯥꯕ꯭ꯔꯣ?
ꯆꯥꯗꯦꯗꯥ ꯫
ꯅꯪ ꯁꯥꯏꯕ ꯇꯏꯌꯦ
ꯇꯥꯕ꯭ꯔꯥ?
ꯁꯥꯏꯕꯥ ꯇꯥꯏꯌꯦ
ꯎ ꯀꯔꯤ ꯁꯥꯏꯔꯝꯗꯧ ꯃꯥꯟꯕ꯭ꯔꯣ?
ꯁꯥꯒꯨꯝꯕꯥ ꯁꯥꯏꯗꯧꯕ ꯃꯥꯜꯂꯑꯦ
ꯀꯗꯥꯏꯗꯩ ꯁꯅꯣꯗꯥ ꯄꯠ ꯇꯠꯂ ꯂꯩꯔꯤ ꯀꯥꯟꯁꯤꯗ
ꯑꯨꯝꯍꯨꯝ ꯍꯨꯝ ꯍꯨꯝ ꯍꯨꯝ
ꯅꯣꯡ ꯆꯨꯗꯧ ꯃꯥꯜꯂꯦꯍꯦ ꯋꯦꯗꯔꯁꯤꯗꯤ
ꯈꯪꯗꯦ ꯁꯥꯏꯔꯒ ꯂꯩꯔꯦ ꯅꯪ ꯀꯔꯤꯅꯣ ꯅꯣꯡ ꯆꯨꯔꯁꯨ ꯁꯥꯏꯌꯦ ꯀꯩꯕꯥ
ꯈ꯭ꯔꯥ ꯇꯧꯔꯛꯇꯧ ꯃꯥꯜꯂꯦꯕ ꯉꯁꯤꯗꯤ ꯋꯦꯗꯔꯖꯦ꯫
ꯅꯪ ꯅꯪ ꯂꯩꯁꯥꯕꯤ ꯍꯥ
ꯀꯩꯍꯥꯏꯕ?
ꯍꯥꯏꯗꯦꯗꯥ
ꯍꯥꯏꯌꯣ ꯍꯥꯏꯌꯣ ꯍꯥꯏꯌꯣ ꯍꯥꯏꯌꯣ ꯅꯪ ꯂꯩꯁꯥꯕꯤ ꯀꯔꯤ
ꯍꯥꯏꯗꯦꯌꯦ ꯀꯅꯥꯅ ꯂꯩꯁꯥꯕꯤ ꯍꯥꯏꯕ꯭ꯔꯣ?? ꯌꯥꯌꯥ ꯅꯪ ꯂꯩꯩꯁꯥꯕꯤ ꯂꯩꯕ ꯀꯥꯟꯗꯀꯣ
ꯎꯝ
ꯕꯤꯖꯤꯅꯦꯁ ꯈ꯭ꯔ ꯁꯥꯄꯣꯔꯠ ꯇꯧꯕꯤꯌꯣ ꯍꯥꯏꯒꯦ ꯇꯧꯕꯅꯦꯗ
ꯌꯥꯔꯦꯅꯦ ꯑꯗꯨ ꯑꯗꯨ ꯍꯥꯏ ꯍꯥꯢꯔꯣꯢ
ꯍꯥꯏꯕꯗꯤ ꯅꯨꯄꯥ ꯅꯣꯏꯅꯗꯤ ꯀꯔꯤ ꯇꯧꯅꯒꯦꯔꯣ?
ꯀꯔꯤ ꯇꯧꯅꯒꯦꯔꯣ ꯍꯥꯏꯕꯗꯤ?
ꯂꯩ ꯐ꯭ꯂꯥꯋꯔꯒꯨꯝꯕ ꯗꯣ ꯍꯕꯅꯦꯗꯥ꯫
ꯀꯃꯥꯏꯅ ꯇꯧꯗꯣꯏꯕꯣ ꯍꯥꯏꯗꯤ ꯈꯪꯗꯦꯗ ꯍꯣꯏ ꯂꯩꯕ ꯈꯣꯠꯄꯕꯨꯗꯤ ꯌꯥꯏ ꯎꯝ
ꯅꯪ ꯒꯔꯤꯅꯥ